ꯍꯂꯣ
ꯑꯥꯎ ꯆꯥꯛ ꯆꯥꯔꯕꯣ
ꯆꯥꯛ ꯆꯥꯗ꯭ꯔꯤꯗ ꯌꯥꯝ ꯉꯜꯂꯤꯗ ꯑꯩꯈꯣꯏꯒꯤꯗꯤ ꯆꯥꯛ꯫ ꯆꯥꯛꯄꯨꯗꯤ ꯂꯣꯏꯔꯦ ꯍꯤꯟꯖꯥꯡ ꯊꯣꯡꯉꯝꯗ꯭ꯔꯤ ꯈꯣꯏ ꯏꯇꯩꯃꯗꯣ ꯑꯁꯇꯤ ꯆꯠꯈꯤꯕꯀꯣ ꯑꯗꯒꯤ ꯑꯗꯨꯅ ꯀꯩꯅꯣ ꯆꯥꯛꯇꯣ ꯉꯥꯟꯖꯨ ꯉꯜꯂꯤꯕꯅꯤꯅ ꯍꯣꯔꯦꯟ ꯆꯥꯔꯝꯗꯥꯏꯗ ꯑꯣꯏꯅ ꯊꯣꯡꯉꯖꯦ ꯏꯟꯖꯥꯡꯗꯣꯅ ꯑꯗꯨꯃꯥꯏꯅ ꯇꯧꯔꯕ ꯑꯗꯣ ꯍꯧꯖꯤꯛ ꯊꯕꯛ ꯁꯨꯕ ꯃꯌꯥꯝ ꯂꯥꯛꯄꯗꯣ
ꯀꯩ ꯊꯣꯡꯗꯣꯏꯅꯣ ꯈꯪꯗꯦ ꯁꯧꯒꯔꯤ ꯆꯥꯁꯦꯅ ꯍꯥꯏꯅꯔꯝꯕꯅꯦ ꯑꯈꯣꯏꯗ ꯏꯕꯥꯅꯤ ꯁꯧꯒꯔꯤꯅ ꯈ
ꯕꯦꯝꯃꯥ ꯆꯠꯈꯤꯕ꯭ꯔꯣ ꯕꯦꯝꯃꯗꯤ ꯆꯠꯈꯤꯕ꯭ꯔꯣ ꯅꯕꯥꯅꯤ ꯈꯛꯇꯪꯂꯣ ꯀꯃꯥꯏꯅ ꯇꯧꯗꯣꯏꯅꯣ
ꯎꯝ ꯕꯦꯝꯃ ꯆꯠꯇꯦ ꯈꯣꯏ ꯇꯩꯃ ꯃꯇꯣꯝ ꯆꯠꯈ꯭ꯔꯦ ꯕꯦꯝꯃꯒ ꯑꯩꯒ ꯗꯗꯥꯒ ꯑꯈꯣꯏ ꯕꯣ ꯏꯕꯨꯡꯉꯣ ꯑꯩꯈꯣꯏ ꯃꯔꯤ ꯂꯩꯔꯤ ꯑꯗꯣ ꯑꯌꯨꯛꯀꯤ ꯃꯣꯏꯒꯤ ꯆꯥꯕꯝ ꯊꯣꯛꯄ ꯀꯩꯀꯥ ꯆꯥꯈ꯭ꯔꯦ ꯑꯗꯨꯒ ꯃꯕꯨꯛ ꯊꯟꯅꯔꯤꯕꯅꯤꯅ ꯆꯥꯛ ꯂꯥꯝꯗ꯭ꯔꯤ ꯗꯅ ꯗꯨꯅ ꯉꯥꯍꯥꯛ ꯂꯩꯔꯒꯅ ꯊꯣꯡꯉꯖꯨ ꯊꯣꯡꯉꯁꯦꯅ ꯈꯣꯏ ꯇꯩꯃ ꯍꯜꯂꯛꯄꯅꯕꯨ ꯍꯥꯟꯕꯨ ꯍꯥꯟꯕ ꯌꯥꯏ ꯑꯗꯨꯒꯤ ꯉꯥꯏꯅꯔꯁꯦꯅ ꯉꯥꯏꯔꯤ
ꯑꯣ ꯅꯣꯏ ꯊꯕꯛ ꯁꯨꯕ ꯈꯩꯗꯤ ꯀꯩ ꯄꯤꯖꯈ꯭ꯔꯕ
ꯃꯣꯏꯒꯤꯗꯤ ꯀꯩꯅꯣ ꯇꯧꯔꯦ ꯇꯣꯁꯇꯣ ꯑꯩꯈꯣꯏꯒꯤ ꯗꯕꯂꯨꯇꯤ ꯑꯃ ꯑꯈꯣꯏꯒꯤ ꯃꯣꯏꯗꯥꯗ ꯊꯤꯠꯂꯒ ꯇꯧꯔꯒ ꯊꯥꯎꯗ ꯇꯥꯎꯕꯗꯣ ꯑꯗꯨ ꯇꯧꯔꯒ ꯄꯤꯖꯈ꯭ꯔꯦ ꯆꯥ ꯂꯣꯜꯂꯒ ꯑꯗꯨ ꯆꯥꯒ ꯇꯧꯔꯒ ꯇꯣꯁꯇꯣ ꯑꯍꯨꯝ ꯑꯍꯨꯝꯒꯨꯝ ꯍꯥꯞꯄꯤꯔꯦ ꯑꯗꯨꯃꯥꯏ ꯇꯧꯔꯒ ꯑꯗꯨꯅ ꯃꯣꯏꯗ ꯃꯕꯨꯛ ꯈꯔ ꯖꯨ ꯊꯟꯖꯩꯗꯅꯀꯣ ꯑꯗꯨ ꯌꯦꯡꯉ ꯄꯤꯖꯕꯅꯤꯗ
ꯍꯣꯏ ꯅꯪꯕꯨ ꯅꯪꯗꯤ ꯀꯩ ꯀꯩ ꯆꯥꯔꯒꯦ ꯅꯪꯒꯤ ꯊꯥꯎ ꯊꯨꯝꯗꯨꯃꯨꯛ ꯆꯥꯗꯝꯅꯤꯅ ꯀꯔꯤ ꯆꯥꯔꯒꯦ ꯅꯪꯒꯤꯗꯤ
ꯑꯩꯖꯨ ꯎꯄꯥꯏ ꯂꯩꯇꯕꯅꯤꯅ ꯑꯗꯨꯒꯤꯗꯣ ꯑꯩꯅ ꯆꯦ ꯑꯉꯧꯕ ꯑꯝꯗꯅꯦ ꯀꯩꯝꯇ ꯏꯁꯟꯗꯕ ꯆꯦ ꯑꯃꯗꯅꯦ ꯁꯨꯝꯗꯣꯛꯑꯦ ꯑ ꯀꯩꯅꯣꯗꯣ ꯎꯝ ꯍꯧꯖꯤꯛꯀꯤ ꯗꯕꯂꯨꯇꯤ ꯑꯇꯥꯎꯗ ꯍꯥꯞꯆꯜꯂ ꯁꯨꯝꯗꯣꯛꯑꯦ ꯐꯖꯅ ꯑꯗꯨꯗꯨꯒ ꯑꯩ ꯃꯆꯦ ꯑꯝꯇꯅꯤꯗ ꯆꯥꯕ ꯌꯥꯝ ꯆꯥꯗ꯭ꯔꯦ ꯑꯗꯨ ꯑꯗꯨꯗꯒꯤ ꯑꯩ ꯀꯩꯏꯝ ꯆꯥꯗ꯭ꯔꯤ ꯌꯦꯔꯨꯝ ꯐꯨꯠꯂꯒ ꯆꯥꯕꯕꯨꯗꯤ ꯌꯥꯕ ꯑꯩꯅ ꯇꯜꯂꯕ ꯆꯥꯔꯔꯣꯏꯒꯗꯅ ꯍꯟꯗꯛꯁꯦ ꯍꯛꯆꯥꯡꯁꯤꯁꯨ ꯌꯥꯝ ꯆꯥꯎ ꯈꯠꯂꯤꯕ ꯑꯗꯣ ꯑꯩꯅ ꯆꯥꯔꯇꯧꯒꯦꯗ ꯃꯁꯤ ꯑꯅ ꯑꯩꯅ ꯈꯟꯗꯣꯛꯑꯕ ꯆꯥꯗ꯭ꯔꯦꯗꯨꯅ ꯑꯗꯨ ꯃꯆꯦꯠꯇꯨ ꯆꯥꯔ ꯇꯣꯛꯑꯕ
ꯑꯣ ꯄ ꯌꯦꯔꯣꯒꯨꯝꯕ ꯀꯣ ꯑꯗꯒꯤ ꯂꯐꯣꯏꯒꯨꯝꯕ ꯀꯩꯒꯨꯝꯕꯗꯨ ꯑꯌꯨꯛꯇ ꯈꯔ ꯆꯥꯔꯗꯤ ꯐꯗꯨꯅꯤ
ꯎꯝ ꯌꯦꯔꯨꯝꯕꯨꯗꯤ ꯑꯌꯥꯝꯕ ꯃꯇꯝꯗ ꯆꯥꯏꯑꯕ ꯑꯐꯨꯠꯄꯗꯣ ꯑꯗꯒꯤ ꯑꯗꯨꯝ ꯅꯨꯡꯊꯤꯟꯗꯁꯨ ꯅꯨꯡꯊꯤꯟꯗ ꯍꯥꯏꯗꯣꯔꯦ ꯅꯨꯡꯗꯥꯡꯗꯁꯨ ꯑꯗꯨꯝ꯫ ꯆꯥꯛ ꯌꯦꯟꯖꯥꯡ ꯀꯩꯀꯥꯗꯅ ꯐꯔꯛ ꯇꯥꯔꯗꯤ ꯌꯦꯔꯨꯝ ꯍꯧꯔꯥ ꯍꯦꯛꯇꯥ ꯆꯥꯗꯅ ꯌꯦꯔꯨꯝꯗ ꯅꯣꯡꯃꯗ ꯑꯅꯤ ꯑꯍꯨꯝꯂ ꯁꯨꯝ ꯆꯥꯁꯤꯜꯂꯛꯄꯗꯨꯁꯨ ꯑꯁ ꯑꯩꯈꯣꯏꯅ ꯁꯨꯝ ꯐꯝꯖꯤꯜꯂ ꯊꯕꯛ ꯁꯨꯕꯅꯤꯅ ꯀꯩꯁꯨ ꯐꯗꯧ ꯃꯥꯟꯗꯦꯅ ꯑꯃꯨꯛ ꯈꯟꯕ ꯑꯗꯨꯝ ꯌꯦꯔꯨꯝꯒꯤꯗꯤ ꯑꯗꯨꯝ ꯃꯔꯥꯡ ꯀꯥꯏꯅ ꯑꯗꯨꯝ ꯊꯝꯃꯦꯕ ꯑꯉꯥꯡꯈꯩ ꯂꯩꯕꯅꯤꯅ ꯀꯩꯅꯣꯝ ꯀꯩꯅꯣꯝ ꯇꯧꯔꯁꯨ ꯌꯦꯖꯤꯔꯨꯝꯗꯣ ꯂꯩꯔꯒꯗꯤ ꯈꯔ ꯐꯩꯀꯣꯅ ꯈꯜꯂꯒ ꯌꯦꯔꯨꯝꯕꯨꯗꯤ ꯑꯗꯨꯝ ꯂꯩꯔ ꯂꯩꯌꯦꯕ
ꯑꯗꯨ ꯅꯣꯏ ꯑꯉꯥꯡ ꯑꯃ ꯀꯩꯅꯣ ꯁꯥꯟꯅꯕꯠ ꯈꯣꯠꯄ ꯆꯠꯄꯗꯨꯣ ꯆꯠꯇ꯭ꯔꯕꯣ ꯑꯩꯌꯨ ꯉꯟꯇꯥꯗ
ꯑꯣ ꯃꯥꯗꯣ ꯉꯍꯥꯟꯅꯦ ꯃꯈꯨꯠꯇꯣ ꯌꯨꯝꯒꯤ ꯊꯕꯛ ꯀꯩꯀꯥ ꯇꯧꯕꯗꯅꯦ ꯃꯈꯣꯏꯗꯣ ꯈꯔ ꯅꯨꯡꯉꯥꯏꯇꯦꯅ ꯍꯥꯏꯕ ꯃꯥꯏ ꯃꯈꯨꯠ ꯌꯦꯠ ꯊꯪꯕꯁꯦ ꯑꯩꯈꯣꯏꯒꯤ ꯑꯃꯨꯛꯃꯨꯛ ꯅꯥꯟꯊꯣꯛꯄꯒꯤ ꯃꯑꯣꯡ ꯇꯧꯋꯕ ꯈꯪꯕ꯭ꯔꯥ ꯑꯩꯈꯣꯏꯒꯤ ꯀꯩꯅꯣꯃ ꯄꯣꯠ ꯆꯩꯩ ꯑꯃ ꯄꯥꯏꯔꯒ ꯂꯪꯕ ꯈꯣꯠꯄ ꯀꯩꯅꯣ ꯇꯧꯕꯒꯨꯝꯕ ꯑꯗꯒꯤ ꯌꯩꯕꯒꯨꯝꯕ ꯑꯗꯨꯒꯨꯝꯕꯁꯨ ꯌꯥꯗꯦꯕ ꯈꯪꯕ꯭ꯔꯥ ꯑꯗꯨꯗꯩꯗ ꯅꯍꯥꯟ ꯊꯕꯛ ꯇꯧꯕꯗꯨꯗ ꯑꯩ ꯃꯈꯨꯠꯇꯨ ꯅꯥꯈ꯭ꯔꯦꯕ ꯑꯗꯨꯗꯨꯒꯤ ꯃꯥꯥꯗꯣ ꯉꯁꯥꯏꯒꯤ ꯁꯥꯟꯅꯕ ꯆꯠꯄ ꯍꯥꯏꯁꯤꯗꯤ ꯌꯣꯠ ꯁꯥꯟꯅꯕ ꯆꯠꯄ ꯍꯥꯏꯁꯤꯗ ꯊꯥꯡꯒꯠꯄ ꯈꯣꯠꯀꯠꯄ ꯇꯧꯗꯣꯏꯅꯤꯗꯅ ꯑꯗꯨ ꯑꯗꯨꯗꯣ ꯇꯧꯕꯗꯣ ꯑꯗꯨꯝ ꯉꯥꯏꯔꯣꯏꯕꯅꯤ ꯅ ꯃꯇꯝ ꯈꯔ ꯂꯦꯞꯄꯤꯒꯦꯅ ꯑꯃꯨꯛ ꯂꯦꯞꯄꯤꯕ ꯗꯥꯎꯁꯨ ꯌꯥꯗ꯭ꯔꯤꯕ ꯀꯩꯁꯨ ꯅꯠꯇꯕꯗ ꯇꯧꯔꯤꯅꯦꯕ
ꯍꯣꯏ ꯑꯗꯨꯅꯤ ꯍꯥꯏꯗꯤ ꯈꯔ ꯁꯥꯟꯅ ꯆꯠꯂꯨꯔꯒ ꯑꯃꯨꯛ ꯂꯦꯞꯄꯗꯣ ꯑꯗꯨ ꯃꯣꯏꯕꯨꯗꯤ ꯃꯁꯥ꯫ ꯄꯥꯕꯅꯦ ꯀꯩꯁꯨ ꯀꯥꯏꯗꯦꯗ ꯈꯪꯅꯣꯏ ꯅꯣꯏꯕꯅꯦꯕ ꯀꯩ ꯍꯥꯏꯅꯤ
ꯎꯝ
ꯂꯦꯞꯄꯨꯔꯒ ꯃꯣꯏ ꯍꯥꯟꯅ ꯃꯆꯤꯟꯖꯥꯛ ꯀꯩ ꯆꯤꯟꯖꯥꯛ ꯀꯩꯀꯩ ꯆꯥꯔꯝꯕ ꯃꯌꯥꯝꯗꯣ ꯑꯗꯨꯝ ꯂꯦꯞꯄꯨ ꯀꯥꯟꯗ ꯁꯥꯟꯅꯗ꯭ꯔ ꯀꯥꯟꯗꯅꯦ ꯈꯪꯅ ꯁꯣꯛꯄꯗꯣ ꯇꯧꯕꯅꯦ ꯑꯗꯣ ꯃꯥꯗꯤ ꯑꯗꯨꯝ ꯀꯩ ꯍꯥꯏꯅꯤ ꯑꯗꯨꯝ ꯈꯤꯇꯪ ꯁꯣꯟꯕꯟꯅ ꯅꯣꯏꯔꯁꯨ ꯑꯗꯨꯝ ꯌꯥꯏꯗꯀꯣ
ꯌꯥꯏ ꯑꯗꯨꯕꯨꯗꯤ ꯃꯥꯅꯁꯨ ꯄꯥꯝꯃꯤꯅꯦ ꯅꯣꯏꯕ ꯑꯁ ꯇꯥꯔꯤꯕ ꯃꯌꯥꯝꯁꯤ ꯄ ꯅꯣꯡꯣꯡꯃꯗ ꯃꯣꯏꯒꯤ ꯍꯨꯟꯕꯗꯗ ꯃꯣꯏꯅ ꯅꯣꯡꯃꯗ ꯆꯥꯔꯤꯁꯦ ꯂꯨꯄꯥ ꯆꯥꯉꯥ ꯃꯊꯛꯇ ꯆꯥꯔꯝꯒꯅꯤꯗ ꯌꯥꯝ ꯊꯤꯅ ꯆꯥꯈ꯭ꯔꯖꯥꯠꯅꯤ ꯌꯦꯔ ꯃꯔꯤ ꯃꯉꯥ ꯆꯥꯔꯅꯤ ꯃꯩꯁꯤꯗ ꯑꯗꯒꯤ ꯑꯆꯣꯏ ꯑꯄꯥ ꯃꯌꯥꯝꯁꯦ ꯑꯗꯒꯤ ꯅꯣꯡꯃꯒꯤ ꯌꯦꯟ ꯑꯃ ꯆꯥꯔꯅꯤ ꯑꯃꯨꯛ ꯑꯗꯒꯤ ꯃꯣꯏꯒꯤ ꯃꯣꯏꯒꯤ ꯍꯤꯗꯥꯛ ꯂꯥꯡꯊꯛ ꯃꯌꯥꯝ ꯑꯃ ꯂꯩꯌꯦꯕꯀꯣ ꯂꯨꯄꯥ ꯂꯤꯁꯤꯡ ꯇꯔꯥꯅꯤꯊꯣꯏ ꯄꯤꯕꯅꯤ ꯇꯔꯥ ꯄꯤꯕꯅꯤꯅ ꯇꯧꯔ ꯂꯩ ꯃꯌꯥꯝꯗꯣ ꯑꯗꯨ ꯃꯌꯥꯝꯗꯣ ꯊꯤꯠ ꯀꯩꯅꯣꯝꯛ ꯊꯛꯑꯅꯤ ꯈꯨꯌꯥ ꯑꯃ ꯌꯥꯝꯃꯦ ꯍꯥꯏꯕ ꯆꯥꯔꯤꯕ ꯃꯌꯥꯝꯁꯦ ꯅꯣꯏꯅ ꯄꯩꯁꯥꯥꯁꯦ ꯈꯨꯠꯆꯥꯡ ꯌꯥꯝ ꯇꯧꯋꯦ ꯍꯥꯏꯕ
ꯎꯝ ꯑꯗꯨ ꯃꯥꯏꯅ ꯇꯝꯕꯗꯤ ꯂꯣꯏꯈ꯭ꯔꯕꯣ ꯂꯣꯏꯗ꯭ꯔꯤꯕꯣ ꯀꯃꯥꯏꯅ ꯇꯧꯔꯒꯦ
ꯇꯝꯕꯁꯦ ꯂꯣꯏꯕꯗꯤ ꯂꯣꯏꯔꯦ ꯑꯗꯣ ꯃꯥꯒꯤ ꯄꯔꯤꯈꯥ ꯃꯆꯥ ꯋꯥꯠꯂꯤꯕꯀꯣ ꯑꯗꯨꯗꯤ ꯃꯣꯏ ꯊꯥ ꯑꯍꯨꯝꯃꯨꯛ ꯂꯩꯔꯒ ꯇꯧꯅꯤ ꯍꯥꯏꯕ ꯑꯗꯨ ꯂꯣꯏꯔ ꯑꯗꯨ ꯂꯣꯏꯔꯒꯗꯤ ꯄꯨꯔꯥ ꯂꯣꯏꯔꯦ
ꯎꯝ ꯑꯩꯣꯏ ꯈꯪꯗꯦ ꯌꯦꯡꯉꯣ ꯃꯥꯏꯗꯨꯃꯇꯪ ꯂꯣꯏꯁꯤꯟꯈ꯭ꯔꯗꯤ ꯅꯣꯏꯁꯨ ꯈꯔ ꯀꯣꯝꯗꯣꯏꯅꯦꯕꯀꯣ ꯅꯠꯇ꯭ꯔꯒꯗꯤ ꯑꯗꯨꯝ ꯀꯔꯤ ꯍꯥꯏꯅꯤꯩ ꯑꯗꯨꯝ ꯆꯪꯉ ꯂꯩꯕꯗꯣ ꯄꯩꯁꯥꯗꯣ ꯍꯥꯏꯗꯤ ꯃꯣꯏ ꯂꯣꯏꯟꯈꯤꯗ꯭ꯔꯥ ꯃꯣꯏꯅ ꯑꯃꯨꯛ ꯈꯤꯇꯪ ꯃꯇꯦꯡ ꯄꯥꯡꯉꯗꯤ ꯅꯣꯏ ꯈꯔ ꯋꯥꯕꯗꯣꯝ ꯐꯗꯣꯏꯅꯦꯕ
ꯃꯥꯅꯦ ꯑꯗꯨꯗꯨꯅꯦ ꯑꯩꯈꯣꯏꯁꯨ ꯂꯥꯏ ꯈꯣꯏꯔꯝꯃꯤꯁꯦ ꯁꯤꯗ ꯂꯣꯏꯈ꯭ꯔꯗꯤꯅ꯫ ꯑꯗꯨꯕꯨꯗꯤ ꯍꯧꯖꯤꯛꯄꯨꯗꯤ ꯁꯤꯗ ꯂꯩꯔꯕꯅꯤꯅ ꯃꯣꯏꯒꯤ ꯑꯥꯗ ꯀꯥ ꯕꯔꯥ ꯂꯩꯕ ꯈꯣꯠꯄꯒꯤ ꯊꯥ ꯑꯃꯒꯤ ꯊꯤꯕ ꯈꯣꯠꯄ ꯑꯗꯒꯤ ꯅꯨꯡꯇꯤꯒꯤ ꯃꯣꯏꯒꯤ ꯅꯣꯡꯃꯒꯤ ꯂꯨꯄꯥ ꯆꯍꯨꯝ ꯆꯥꯝꯃꯔꯤ ꯆꯍꯨꯝ ꯆꯥꯝꯅꯤꯁꯦ ꯑꯩꯈꯣꯏꯅ ꯁꯤꯗꯒꯤ ꯑꯃꯨꯛ ꯀꯩꯅꯣ ꯇꯧꯔꯒ ꯀꯥꯞꯄꯤꯅꯤꯗꯣ ꯃꯣꯏ ꯆꯥꯅ ꯊꯛꯅꯅꯕꯒꯤ ꯑꯗꯨꯒ ꯑꯗꯨ ꯃꯌꯥꯝꯗꯨ ꯑꯃꯨꯛ ꯆꯪꯉꯛꯇ꯭ꯔꯕꯅꯤꯅ ꯈꯤꯇꯪꯕꯨꯗꯤ ꯑꯃꯨꯛ ꯐꯔꯦ ꯈꯤꯇꯪ ꯐꯔꯦ ꯍꯥꯏꯁꯦ ꯑꯃꯨꯛ ꯑꯃꯔꯣꯝꯗ ꯑꯃꯨꯛ ꯃꯥꯒꯤ ꯁꯣꯝ ꯅꯥꯀꯟꯗ ꯑꯥ ꯁꯥꯟꯅꯕꯒꯤ ꯑꯃꯨꯛ ꯃꯣꯏ ꯃꯆꯤꯟꯖꯥꯛ ꯀꯩꯀꯥꯁꯦ ꯑꯃꯨꯛ ꯊꯥꯛꯅꯕ ꯍꯣꯠꯅꯕꯁꯤꯁꯨ ꯆꯞꯇꯤ ꯃꯥꯟꯅꯕꯗꯤ ꯑꯣꯏꯕ꯫
ꯍꯣꯏ ꯑꯗꯨ ꯆꯞ ꯃꯥꯟꯅꯩ ꯑꯥꯗ ꯃꯥꯅꯦ ꯃꯥꯅꯦ ꯑꯗꯨ ꯑꯗꯨ ꯊꯥꯛꯄꯒꯤꯁꯨ ꯑꯃꯨꯛ ꯂꯩꯔꯦ ꯑꯗꯒꯤꯗꯤ ꯑꯃꯨꯛ ꯕꯔꯥꯒꯤ ꯅꯣꯡꯃꯒꯤ ꯊꯥꯗꯁꯨ ꯠ ꯊꯥꯒꯗꯣꯏꯔꯤꯕ ꯀꯩꯅ‌ꯣ ꯃꯌꯥꯝꯗꯣ ꯑꯗꯨꯝ ꯄꯥꯊꯣꯛꯑꯒ ꯑꯗꯨꯅ ꯍꯦꯟꯅ ꯌꯥꯝꯗꯣꯏꯅꯦ ꯑꯥꯗ ꯂꯩꯔ ꯁꯥꯟꯅꯕꯅꯤꯅ ꯑꯥꯗ ꯂꯩꯕ ꯁꯥꯟꯅꯕꯗꯨꯒ ꯁꯤ ꯁꯥꯟꯅꯕꯁꯤꯒꯗꯤ ꯑꯗꯨꯝ ꯍꯥꯏꯗꯤ ꯄꯩꯁꯥꯗꯨ ꯑꯗꯨꯝ ꯁꯤꯡꯅꯕꯨꯗꯤ ꯈꯔ ꯍꯣꯡꯉꯝꯒꯅꯦꯕꯀꯣ ꯍꯥꯏꯗꯤ ꯑꯗꯨꯝ ꯑꯥꯒꯤ ꯅꯃꯨꯛ ꯈꯔ ꯇꯥꯡꯉꯝꯒꯅꯤ꯫
ꯍꯣꯏ ꯑꯗꯨꯕꯨꯗꯤ ꯑꯗꯥꯁꯨ ꯁꯥꯟꯅꯩꯅꯦꯕ ꯁꯥꯟꯅꯕꯕꯨꯗꯤ ꯃꯥꯅ‌ꯦꯗ ꯑꯩꯈꯣꯏꯅꯁꯨ ꯍꯦꯛ ꯑꯥꯗ ꯑꯗꯨꯝ ꯃꯃꯥꯟꯅꯕ ꯃꯈꯩꯗꯣ ꯂꯣꯏꯅꯃꯛ ꯊꯣꯛꯈ꯭ꯔꯒ ꯃꯇꯣꯝꯗ ꯂꯩꯍꯧꯕꯗꯁꯨ ꯅꯨꯡꯉꯥꯏꯇꯦ ꯊꯥ ꯑꯅꯤ ꯍꯨꯝꯗꯨ ꯃꯨꯛ ꯑꯗꯨꯗꯨꯅ ꯑꯗꯨꯝ ꯊꯣꯛꯂꯛꯑꯣꯗꯥꯅ ꯇꯧꯔꯒ ꯑꯗꯨꯝ ꯊꯣꯛꯍꯜꯂꯛꯑꯕ ꯑꯟꯗ ꯚꯔꯥ ꯅꯨꯡꯂ ꯀꯔꯤ ꯀꯔꯒ ꯄꯥꯁꯟꯅꯔꯨꯔꯒꯗꯤ ꯑꯗꯨꯝ ꯆꯞꯄꯨꯗꯤ ꯃꯥꯟꯅꯕ ꯄꯣꯠꯅꯤ ꯈꯪꯗꯦ ꯂꯥꯏꯅ ꯇꯝꯕ ꯑꯃ ꯃꯥꯏꯅ ꯂꯥꯛꯆꯔꯅꯤ ꯁꯨꯝ ꯋꯥ ꯂꯩ ꯌꯥꯄꯣꯟꯇ‌ꯦ
ꯍꯣꯏ ꯑꯗꯨ ꯑꯗꯨꯝ ꯂꯥꯏꯅꯁꯨ ꯑꯩꯈꯣꯏ ꯆꯥꯛꯇꯣꯛꯌ‌ꯦ
ꯎꯝ ꯅꯪꯗꯤ ꯆꯥꯛ ꯉꯟꯕꯅꯤꯅ ꯑꯩꯅ ꯈꯪꯉꯕ ꯎꯝ
ꯎꯝ ꯍꯋꯥꯏ ꯑꯁꯥꯡꯕꯤ ꯑꯃ ꯊꯣꯡꯉꯦ ꯀꯥꯡꯉꯧ ꯑꯃ ꯉꯧꯔꯦ ꯀꯥꯡꯉꯧ ꯍꯥꯏꯗꯤ ꯑꯩꯈꯣꯏꯒꯤ ꯍꯋꯥꯏ ꯑꯁꯥꯡꯕꯤ ꯌꯥꯝ ꯂꯩꯕꯀꯣ ꯍꯟꯗꯛꯇꯣ ꯑꯗꯒꯤ ꯍꯋꯥꯏꯁꯥꯡꯕꯤꯅꯦ ꯕꯦꯂꯦꯟꯗ꯭ꯔꯤꯅꯦ ꯆꯨꯖꯥꯛꯅꯦ ꯑꯗꯒꯤ ꯀꯩ ꯀꯩꯅꯣ ꯌꯥꯝ ꯍꯥꯞꯈꯤꯕꯅꯤꯅꯦ ꯑꯗꯨ ꯃꯥꯏꯅ ꯃꯈꯟ ꯃꯊꯦꯜ ꯁꯨꯃꯩ ꯈꯥꯃꯦꯟꯅꯦ ꯇꯧꯔꯒ ꯉꯧꯔꯒ ꯍꯥꯞꯄꯦ ꯑꯩꯗ‌ꯣ ꯑꯃꯨꯛ ꯕꯖꯥꯔ ꯆꯠ ꯊꯣꯛꯎꯨꯔꯕ ꯊꯕꯛ ꯏꯪꯈꯥꯡ ꯇꯧꯕ ꯇꯧꯒꯗꯕꯗꯣ ꯑꯗꯒꯤ ꯆꯦ ꯆꯥꯡ ꯈꯔꯒ ꯇꯥꯟꯊꯣꯛꯄꯒꯤ ꯇꯧꯗ꯭ꯔꯁꯨ ꯌꯥꯗꯕ ꯃꯌꯥꯝꯗꯣ ꯂꯣꯏꯅ ꯍꯥꯟꯅ ꯆꯠꯊꯣꯛꯎꯔꯦ ꯑꯗꯨꯗꯨꯒ ꯍꯜꯂꯛꯑꯒ ꯑꯗꯨꯝ ꯂꯩꯔꯝꯃꯤꯅꯦ ꯆꯥꯛ ꯆꯥꯊꯣꯛꯑꯒ ꯋꯥꯔ‌ꯦꯅ ꯐꯃꯨꯡꯗ ꯂꯩꯔꯝ
ꯑꯗꯨꯅꯤ ꯑꯩ ꯅꯣꯏ ꯑꯗꯨꯃꯥꯏꯅ ꯆꯥꯛ ꯉꯟꯅ ꯆꯥꯔꯗꯤ ꯑꯩꯗꯤ ꯃꯔꯛꯇꯒ ꯆꯥꯛ ꯌꯥꯝ ꯂꯥꯞꯃꯛꯇꯧ ꯃꯥꯜꯂꯤꯉꯣ ꯑꯩꯈꯣꯏꯗꯤ ꯁꯤ ꯄꯨꯡ ꯕꯥꯔꯣ ꯑꯗꯨꯋꯥꯏ ꯆꯥꯕꯁꯤꯅ ꯑꯗꯨꯝ ꯑꯥ ꯅꯨꯡꯗꯥꯡ ꯋꯥꯏꯔꯝꯒꯨꯝꯕꯗꯗꯤ ꯈꯔ ꯈꯔ ꯂꯥꯝꯕ ꯐꯥꯎꯋꯦꯕꯀꯣ ꯫ ꯅꯨꯡꯗꯥꯡꯋꯥꯏꯔꯝ ꯍꯥꯏꯁꯤꯁꯨ ꯄꯨꯡ ꯇꯔꯨꯛꯀ ꯇꯥꯔꯛꯄ ꯇꯔꯦꯠꯀ ꯇꯥꯔꯛꯄ ꯑꯗꯨꯋꯥꯏꯗꯅꯤꯗ ꯑꯗꯨꯀꯥꯟꯗꯗꯤ ꯅꯣꯏꯗꯤ ꯑꯃꯨꯛ ꯆꯥꯛ ꯑꯃꯃꯨꯛ ꯆꯥꯕ ꯃꯇꯝ ꯌꯧꯔꯛꯇꯣꯔꯕꯅꯦꯕ ꯊꯦꯡꯉꯦ ꯑꯩꯈꯣꯏꯗꯤ ꯆꯥꯛꯁꯦ ꯑꯗꯨꯝ ꯄꯨꯡ ꯕꯥꯔꯣ ꯃꯈꯥꯏꯁꯦ ꯁꯋꯥꯏꯁꯤꯗ ꯑꯗꯨꯝ ꯑꯌꯥꯝꯕꯅ ꯆꯥꯏ ꯑꯗꯒꯤ ꯅꯨꯡꯗꯥꯡꯒꯤꯅ ꯄꯨꯡ ꯉꯜꯂꯕꯗ ꯄꯨꯡ ꯃꯥꯄꯟ ꯑꯗꯨꯏ ꯃꯇꯨꯡꯗ ꯑꯌꯥꯝꯕꯅ ꯆꯥꯕ ꯉꯥꯛꯇꯅꯦꯕ ꯑꯩꯈꯣꯏꯒꯤꯁ‌ꯦ ꯌꯥꯗ꯭ꯔꯕꯅꯦ ꯑꯩꯈꯣꯏꯒꯤ ꯊꯕꯛꯁꯤꯅꯁꯨ ꯑꯌꯥꯝꯕꯅꯤꯗ ꯑꯩꯈꯣꯏ ꯗꯥꯁꯨ ꯑꯃꯨꯛ ꯊꯕꯛ ꯇꯧꯗꯧꯒꯤ ꯑꯃꯨꯛ ꯃꯩ ꯊꯥꯒꯠꯄ ꯍꯧꯈꯔꯦ ꯑꯩꯅ ꯑꯁ ꯑꯩꯁꯨ ꯑꯩꯈꯣꯏ ꯆ‌ꯦ ꯃ‌ꯣꯏ ꯂꯥꯛꯄ ꯉꯥꯏꯗꯕꯤꯗ ꯏꯟꯖꯥꯡꯁꯦ ꯊꯣꯡꯗꯣꯛꯄꯤꯔꯒ ꯑꯉꯥꯡꯈꯩꯗꯤ ꯆꯥ ꯀꯩꯝ ꯆꯥꯎ ꯌꯥꯔꯛꯑꯣꯏꯕꯁꯦ ꯁꯧꯒꯔꯤ ꯊꯣꯡꯉꯦ ꯍꯥꯏꯔꯒ ꯕꯣꯔꯥꯒꯨꯝꯕ ꯑꯃ ꯍꯧꯗꯔꯗꯤ ꯌꯥꯔꯔꯣꯏꯕ ꯊꯥꯡꯖꯤꯡꯕꯨꯗꯤ ꯂꯩ ꯁꯤꯡꯖꯨ ꯑꯃ ꯁꯨꯕꯤꯔꯒꯦ ꯁꯨꯃꯥꯏꯅ ꯇꯧꯔꯒ ꯇꯧꯔꯒꯦ ꯃꯣꯏ ꯉꯥꯏꯕꯗꯣ ꯇꯜꯂꯦ ꯍꯥꯏꯕ
ꯎꯝ ꯍꯩꯗꯤ ꯑꯗꯨꯝ ꯑꯗꯨꯝ ꯍꯩ ꯁꯧꯒꯔꯤ ꯑꯃ ꯇꯧꯔꯒꯀꯣ ꯊꯥꯡꯖꯤꯡ ꯁꯤꯡꯖꯨ ꯑꯃ ꯁꯨꯕꯅꯤ ꯈꯪꯗꯦ ꯆꯨꯝꯅꯒꯤ ꯁꯤꯡꯖꯨ ꯑꯃ ꯁꯨꯕꯅꯤ ꯈꯪꯗꯦ ꯑꯗꯨꯒ ꯕꯣꯔꯥ ꯑꯃ ꯍꯧ ꯅꯠꯇ꯭ꯔꯒꯅ ꯀꯥꯡꯉꯧ ꯑꯃ ꯇꯧꯕꯗ ꯑꯗꯨꯝ ꯆꯥꯅꯩꯀꯣ
ꯎꯝ ꯀꯥꯡꯍꯧꯗꯣ ꯃꯣꯏꯗꯤꯅꯦ ꯑꯉꯥꯡꯈꯩꯗꯤ ꯆꯥꯅꯤꯡꯗꯦꯇ ꯍꯥꯏ ꯍꯥꯏꯕ ꯑꯩꯈꯣꯏꯁꯨ ꯍꯋꯥꯏꯁꯥꯡꯕꯤ ꯂꯩ ꯈꯥꯃꯦꯟ ꯂꯩ ꯀꯩꯀꯥ ꯃꯌꯥꯝ ꯂꯩꯌꯦꯕ ꯉꯧꯒ‌ꯦ ꯌꯥꯏ ꯍꯥꯏꯕ ꯆꯥꯅꯤꯡꯗꯦ ꯍꯥꯏꯌ‌ꯦꯕ ꯀꯥꯡꯒꯧꯁꯦ ꯃꯣꯏꯅ ꯆꯥꯅꯤꯡꯉꯤꯁꯦ ꯀꯥꯡꯒꯣꯡ ꯉꯧꯔꯒꯁꯨ ꯑꯥꯂꯨ ꯉꯥꯛꯇꯒ ꯉꯥꯎꯔꯒ ꯊꯥꯕꯒ ꯇꯞꯇꯩꯞꯆꯜꯂꯒ ꯇꯧꯔꯒ ꯆꯥꯕꯗꯣ ꯑꯗꯨꯅꯦ ꯃꯣꯏꯅ ꯄꯥꯝꯃꯤꯁꯦ ꯃꯁꯂꯥꯒ ꯍꯥꯞꯆꯥꯏꯔꯒ ꯆꯥꯕꯗꯨꯅꯦ ꯃꯣꯏꯅ ꯄꯥꯝꯃꯤꯁꯦ ꯃꯔꯨ ꯃꯔꯥꯡ ꯌꯥꯝꯃꯒ ꯑꯗꯨꯅ ꯑꯃꯨꯛ ꯑꯩꯈꯣꯏꯅ ꯑꯃꯨꯛ ꯆꯥꯅꯤꯡꯗ꯭ꯔꯦꯗꯅ ꯑꯃꯨꯛ ꯑꯗꯨꯅꯦꯕ ꯇꯧꯔꯤꯁꯦ ꯑꯗꯨꯗꯨꯅ ꯃꯌꯥꯝꯒꯤꯁꯨ ꯆꯞ ꯃꯥꯟꯅꯅ ꯄꯥꯝꯅꯅꯕ ꯕꯣꯔꯥꯗ ꯑꯣꯏꯅ ꯍꯧꯔꯒꯦ ꯈꯥꯃꯦꯟ ꯑꯆꯧꯕꯁꯤ ꯈꯨꯂꯩ ꯃꯆꯥꯁꯨ ꯂꯩꯕ ꯑꯗꯩ ꯃꯣꯏꯗꯤ ꯑꯥꯂꯨ ꯑꯥꯂꯨ ꯕꯣꯔꯥꯁꯨ ꯌꯥꯝ ꯄꯥꯝꯃꯦꯕ ꯃꯣꯏ ꯑꯗꯨꯃꯥꯏꯅ ꯍꯧꯕꯤꯔꯒꯦ ꯑꯗꯨꯒ ꯆꯥꯥꯁꯜꯂꯒꯦ
ꯃꯣꯏ ꯑꯉꯥꯡꯈꯩꯅ ꯑꯗꯨꯝ ꯆꯥꯅꯤꯡꯕꯗꯣ ꯍꯥꯏꯗꯤ ꯑꯍꯟꯈꯩꯩꯅ ꯑꯗꯨꯝ ꯄꯨꯡꯌꯥꯗ ꯌꯥꯏꯅ ꯑꯍꯟꯒꯤ ꯆꯥꯅꯤꯡꯕꯅꯤꯅ ꯍꯧꯔꯨꯔꯒ ꯑꯃꯨꯛ ꯃꯣꯏꯅ ꯑꯃꯨꯛ ꯆꯥꯕꯤꯗ꯭ꯔꯗꯤ ꯑꯗꯨꯁꯨꯨꯏꯗꯅꯀꯣ ꯫
ꯎꯝ ꯑꯩꯈꯣꯏꯗꯤ ꯆꯥꯔꯤꯈꯩ ꯌꯥꯏꯌꯦꯕꯨꯡꯉꯣ ꯁꯤꯃꯅ ꯀꯩꯅꯣ ꯇꯧꯗꯦ ꯍꯥꯏꯕ ꯂꯩꯇꯦꯕ ꯊꯣꯡꯉꯝꯕꯗꯨꯅꯦ ꯑꯩꯈꯣꯏꯗ ꯆꯥꯔꯤꯁꯤꯡꯁꯦ ꯅꯣꯡꯇꯏꯁꯤ ꯍꯥꯎꯇꯦ ꯑꯗꯨꯃꯥꯏꯅ ꯇꯧꯗꯦ ꯍꯥꯏꯕ ꯋꯥꯍꯩꯁꯨꯦ ꯑꯩꯈꯣꯏꯗꯤ ꯍꯥꯏꯗꯦ ꯍꯥꯏꯕ ꯑꯩꯒꯤ ꯊꯤꯔꯤꯕ ꯆꯥꯔꯣꯛꯇꯨꯃ ꯑꯩ ꯉꯝꯅꯅꯕ ꯑꯗꯨꯝ ꯆꯥꯔꯒ ꯑꯗꯨꯝ ꯇꯣꯛꯑꯦꯕ ꯑꯩꯗꯤ ꯍꯥꯎꯒꯦꯔꯥ ꯍꯥꯎꯋꯦꯔ ꯑꯗꯨ ꯆꯤꯟꯁꯤꯗꯁꯨꯅꯦ ꯍꯥꯎꯇꯕ ꯍꯥꯏꯕꯗꯨꯣ ꯂꯩꯇꯦꯟꯃꯤ ꯀꯃꯥꯏꯅ ꯇꯧꯕꯅꯣ ꯈꯪꯗꯦ ꯑꯩꯈꯣꯏ ꯆꯦꯟꯁꯤꯅ
ꯑ ꯅꯣꯏ ꯏꯟꯖꯥꯡꯗꯤ ꯊꯣꯡꯈꯤꯔꯣꯏ ꯍꯥꯏꯔꯣ ꯀꯃꯥꯏꯅ ꯇꯧꯕꯅꯣ
ꯊꯣꯡꯉꯅꯤ
ꯎꯝ
ꯍꯣꯅꯦ ꯍꯥꯏꯕꯗꯤ ꯊꯕꯛꯁꯦ ꯍꯧꯈ꯭ꯔꯕꯅꯤꯅꯅꯦ ꯁꯣꯝ ꯃꯅꯨꯡꯗ ꯃꯅꯨꯡꯒꯤ ꯆꯥꯛꯒꯤ ꯀꯌꯥꯁꯤꯁꯨ ꯑꯃꯨꯛ ꯄꯥꯡꯈꯠꯂꯒ ꯀꯩꯅꯣ ꯇꯧꯗꯣꯏꯅꯦꯕ ꯑꯅꯤꯃꯛ ꯄꯥꯟꯅꯔꯒ ꯈꯣꯏꯗꯥꯥꯅ ꯑꯁꯨꯝꯅꯒ ꯍꯧꯔꯛꯑꯒ ꯑꯩꯅ ꯑꯃꯨꯛ ꯁꯣꯝ ꯅꯥꯀꯟꯗ ꯃꯨꯜꯍꯟꯗꯣꯏꯅꯤꯅꯀꯣ ꯒ꯭ꯌꯥꯁ ꯑꯅꯤꯃꯛ ꯄꯥꯟꯗꯣꯏꯅꯦꯕ ꯑꯗꯨꯅ ꯏꯟꯖꯥꯡꯗ ꯍꯥꯟ ꯊꯣꯡꯗꯣꯔꯑꯒꯗꯤ ꯁꯝꯃꯤꯗꯅ ꯆꯥꯕꯗꯗꯤ ꯑꯩꯈꯣꯏꯅ ꯆꯥꯅꯤꯡꯕ ꯃꯇꯝ ꯆꯥꯏꯔꯦꯗꯅꯀꯣ ꯍꯥꯟꯅ ꯍꯥꯟꯅ ꯂꯩꯣꯏꯁꯜꯂꯒ ꯊꯝꯕꯗꯨꯅ ꯐꯔꯦꯕ ꯎꯝ
ꯍꯣꯏ ꯑꯗꯨꯅꯦ ꯒ꯭ꯌꯥꯟ ꯇꯥꯗꯦ ꯅꯣꯡ ꯆꯨꯕ ꯅꯣꯏꯕꯣ
ꯍꯥꯡꯒ꯭ꯔꯦ ꯑꯃꯨꯛ ꯍꯧꯖꯤꯛꯇ ꯆꯨꯔꯝꯕꯅꯦ ꯅꯣꯡ ꯃꯔꯛꯇꯨꯗꯅ ꯑꯩꯅ ꯍꯧꯖꯤꯛꯇ ꯃꯔꯨ ꯑꯣꯏꯅ ꯐ ꯄꯤꯍꯦꯧꯔꯤꯁꯦ ꯑꯗꯨꯒꯗꯤ ꯅꯣꯡ ꯍꯥꯡꯗꯣꯛꯈꯔꯦ
ꯑꯩꯈꯣꯏꯁꯨ ꯅꯣꯡ ꯍꯥꯏꯗꯤ ꯉꯥꯛꯇꯪ ꯍꯥꯏꯐꯦꯠ ꯆꯨꯔꯝꯃꯦꯅ ꯆꯥꯛ ꯆꯥꯏꯔꯤ ꯀꯥꯟꯗ ꯑꯗꯨꯗꯐ
ꯎꯝ
ꯍꯥꯡ ꯅꯣꯡꯁꯤ ꯆꯨꯕ꯭ꯔꯥ ꯆꯨꯔ ꯆꯨꯗꯕ꯭ꯔꯥ ꯁꯤꯅꯦ ꯑꯗꯨꯝ ꯆꯨꯔꯒ ꯍꯥꯏꯗꯤ ꯐꯤ ꯐꯧꯕ ꯑꯗꯒꯤ ꯄꯣꯠ ꯀꯩ ꯍꯥꯏꯅꯤ ꯄꯣꯠ ꯆꯩ ꯐꯧꯕꯒꯨꯝꯕ ꯀꯩꯒꯨꯝꯕ ꯇꯧꯕꯁꯦ ꯑꯁꯤꯁꯨ ꯑꯃꯨꯛ ꯌꯥꯍꯟꯗꯕ ꯃꯣꯏ ꯇꯧꯔꯤꯁꯦ ꯒ꯭ꯌꯥꯟ ꯇꯥꯥꯁꯦ ꯑꯗꯨꯝ ꯆꯩ ꯑꯃꯨꯛ ꯆꯨꯔꯛꯑꯦ ꯍꯥꯏꯕ
ꯎꯝ ꯑꯉꯥꯡ ꯅꯨꯕꯤ ꯌꯥꯝ ꯅꯥꯒꯗꯕꯒꯤ ꯃꯇꯝꯅꯤꯅꯦꯕ ꯍꯧꯖꯤꯛꯁꯦ ꯈꯪꯕ꯭ꯔꯥ ꯫ ꯍꯥꯏꯕꯗꯤ ꯑꯃꯨꯛ ꯁꯥ ꯑꯃꯨꯛ ꯏꯪ ꯑꯗꯒꯤ ꯅꯣꯡ ꯑꯃꯨꯛ ꯆꯨꯕꯒꯤ ꯆꯣꯠꯄ ꯈꯣꯠꯄ ꯇꯧꯕꯁꯦ ꯑꯗꯒꯤ ꯂꯥꯏꯅꯤꯡꯟ ꯀꯥꯕ ꯁꯤꯒꯨꯝꯕ ꯃꯇꯥꯡꯁꯤꯗꯩꯈꯣꯏ ꯑꯉꯥꯡ ꯅꯨꯄꯤ ꯌꯥꯝ ꯅꯥꯗꯣꯏꯁꯨ ꯑꯉꯥꯡ ꯅꯨꯄꯤ ꯅꯠꯇꯦ ꯑꯍꯟꯐꯧ ꯅꯥꯗꯣꯏꯅꯤ ꯂꯣꯛ ꯊꯨꯡꯕꯒꯤ ꯀꯩꯅꯣꯁꯤ ꯑꯣꯏꯔꯛꯀꯗꯣꯏꯅꯦꯕ ꯍꯧꯖꯤꯛꯁꯦ ꯇꯧꯔꯤꯁꯦ
ꯍꯣ ꯍꯣꯏ ꯐꯔꯦ ꯐꯔꯦ ꯑꯗꯨꯗꯤ ꯅꯣꯡꯁꯨ ꯇꯥꯔꯦ ꯊꯝꯒꯦꯀꯣ
ꯍ ꯍꯣ ꯇꯥꯔ ꯇꯥꯔ